ꯍꯜꯂꯣ ꯇꯥꯕ꯭ꯔꯣ ꯑꯣ ꯍꯧꯖꯤꯛꯇꯤ ꯈꯔ ꯉꯥꯟꯅ ꯇꯥꯏꯀꯣ
ꯑꯥ
ꯍꯥꯏꯗꯤ ꯈꯔ ꯉꯟꯅ ꯇꯥꯔꯁꯨ ꯑꯗꯨꯝ ꯑꯗꯨꯝꯃꯛꯇꯤ ꯑꯩꯗꯤ ꯄ꯭ꯔꯤꯄꯦꯔꯦꯁꯟ ꯈꯔ ꯊꯝꯃꯝꯕꯥ ꯑꯗꯨꯒꯤꯅꯤꯗ
ꯑꯥ ꯑꯩꯒꯤ ꯑꯩꯒꯤ ꯅꯦꯠꯋꯥꯛ ꯑꯥ ꯊꯤꯗ꯭ꯔꯕ꯭ꯔꯣ ꯍꯧꯖꯤꯛꯇꯤ
ꯊꯤꯗ꯭ꯔꯦ ꯅꯪꯒꯤ ꯅꯦꯋꯥꯛꯇꯣ ꯐꯤꯖꯈꯔꯥ ꯍꯧꯖꯤꯛꯇꯤ ꯑꯗꯣ ꯅꯣꯏ ꯅꯥꯆꯤꯟ ꯅꯅꯥꯎ ꯀꯌꯥ ꯁꯨꯏꯌꯦꯕꯥ
ꯈꯣꯏꯗꯤ ꯃꯤ ꯌꯥꯝꯃꯦ
ꯇꯨꯌꯦꯞ ꯊꯥꯔꯇꯤꯟ ꯁꯚꯦꯟ ꯑꯦꯠ ꯌꯥꯝ ꯌꯥꯝ ꯀꯌꯥꯝ ꯅꯥꯏꯜ
ꯍꯣꯏ
ꯅꯪꯅꯥ ꯃꯤꯗꯟ ꯋꯥꯟ
ꯑꯥ
ꯎꯝ ꯑꯩꯁꯨ ꯅꯣꯏ ꯗꯨꯃꯥꯏꯅ ꯄꯣꯛꯅꯤꯡꯉꯤꯅꯦ
ꯑꯁ ꯋꯥꯏꯗ ꯅꯨꯄꯤ ꯑꯥ ꯅꯨꯄꯥꯁꯤꯡꯁꯦ ꯌꯥꯝ ꯗꯤꯃꯥꯟ ꯇꯧꯋꯦꯅ ꯑꯗꯨꯒꯤ
ꯈꯔꯥ ꯑꯗꯨꯗꯤ ꯅꯨꯄꯥ ꯅꯨꯄꯥꯗꯁꯨ ꯂꯩꯗꯥ
ꯑꯩ ꯅꯠꯇꯦ ꯅꯨꯄꯥꯁꯤꯡꯗꯤꯀꯣ ꯋꯥꯏꯑꯦ ꯑꯁꯦꯡꯕ ꯁꯤ ꯃꯣꯏꯒꯤ ꯗꯤꯃꯥꯟꯗꯤ ꯌꯥꯝ ꯇꯥꯡꯉꯦ
ꯎꯝ
ꯑꯃ ꯑꯃꯃꯨꯛ ꯂꯧꯕꯤꯔꯦ ꯑꯃ ꯑꯃꯨꯛ ꯂꯧꯕ ꯄꯥꯃꯅꯤ ꯒꯥꯔꯤ ꯂꯧꯕꯤꯌꯣ ꯂꯧꯕꯤꯔꯅꯤ ꯑꯁꯤ ꯂꯧꯕꯤꯌꯣ ꯂꯧꯕ ꯆꯥꯕꯤꯔꯨꯅꯤ ꯌꯥꯝꯃꯦ ꯋꯥꯏꯑꯦ ꯅꯨꯄꯥꯁꯤꯡꯁꯦ
ꯑꯣ ꯑꯗꯣ ꯅꯪ ꯍꯧꯖꯤꯛ ꯑꯗꯨ ꯈꯪꯉꯕꯅꯤꯅꯀꯣ ꯅꯪ ꯑꯉꯥꯡ ꯄꯣꯛꯄ ꯀꯥꯟꯗ ꯅꯨꯄꯥ ꯑꯅꯤꯒꯨꯝꯕ ꯄꯣꯛꯑꯣꯀꯣ ꯅꯨꯄꯤ ꯃꯌꯥꯝ ꯑꯃ ꯄꯣꯛꯑꯒ ꯑꯗꯨꯒ ꯑꯗꯨꯃꯥꯏꯅꯗꯤ ꯍꯥꯏꯅꯅꯦ
ꯑ
ꯍꯥꯏ ꯍꯩꯔꯦ ꯑꯗꯨꯃꯥꯏꯅ ꯍꯔꯅ
ꯑ ꯐꯥꯕꯁꯨ ꯂꯩꯌꯦꯕꯀꯣ ꯐꯥꯕꯁꯤꯡ ꯑꯗꯨꯝ ꯐꯩꯌꯦ ꯑꯗꯨꯕꯨ ꯐꯠꯇꯕꯁꯨ ꯌꯥꯝ ꯂꯩꯅꯤꯅ ꯐꯠꯇꯕꯁꯤꯡꯗꯣ ꯌꯥꯝ ꯀꯤꯖꯕ ꯑꯩꯗꯤ ꯌꯨ ꯊꯛꯄ ꯈꯣꯠꯄ ꯑꯗꯨꯒꯨꯝꯕꯁꯤꯡꯁꯨ ꯌꯥꯝꯃꯤꯅꯀꯣ ꯑꯗꯨꯁꯤꯡꯗꯤ ꯌꯥꯝ ꯐꯅ
ꯑꯩꯒꯨꯝꯕ ꯅꯨꯄꯥ ꯇꯧꯔꯗꯤ ꯑꯃꯨꯛ ꯐꯕꯩ ꯅꯠꯇ꯭ꯔꯥ
ꯑꯦ ꯅꯪꯗꯤ ꯐꯕ꯭ꯔꯣ ꯅꯪꯗꯤ ꯊꯕꯛ ꯏꯟꯈꯥꯡ ꯇꯧꯕ꯭ꯔꯣ ꯌꯨꯝꯗ ꯅꯪꯗꯤ ꯏꯟꯁꯥꯡꯁꯨ ꯊꯣꯡꯎꯧꯕ ꯍꯩꯇ꯭ꯔꯒ
ꯑꯗꯨꯒꯤ ꯃꯇꯥꯡꯗꯤ ꯀꯣꯟꯅ ꯇꯞꯅ ꯐꯖꯅ ꯋꯥꯔꯤ ꯁꯥꯥꯟꯅꯁꯤꯀꯣ ꯑꯗꯨꯗꯣ ꯅꯣꯡꯃ
ꯐꯤꯁꯨ ꯁꯨ ꯐ ꯐꯤ ꯁꯨꯕ ꯈꯣꯠꯄꯁꯨ ꯍꯥꯏꯔꯝꯃꯣꯏ
ꯑꯁ ꯀꯔꯤ ꯍꯩꯇꯅꯤꯡꯉꯥꯏꯅꯣꯗ ꯋꯥꯁꯤꯡ ꯃꯦꯆꯤꯟ ꯁꯤꯂꯔꯤꯁꯨ ꯄꯥꯠ ꯂꯪꯁꯤꯜꯂꯗꯤ ꯑꯗꯨꯝ ꯁꯨꯔꯦ ꯃꯊꯗ
ꯑ ꯑꯗꯨ ꯑꯗꯨꯕꯨꯗꯤꯃꯅꯤꯦ ꯑꯗꯣ ꯂꯥꯏꯔꯤꯛ ꯂꯥꯛꯇꯕ ꯀꯥꯟꯗ ꯀꯃꯥꯏꯅ ꯇꯧꯔꯅꯤ
ꯂꯥꯏ ꯂꯥꯛꯇꯕ ꯃꯇꯝꯗꯗꯤ ꯑꯗꯨꯝ ꯄꯩꯔꯒ ꯂꯩꯅꯤ ꯂꯩꯕ ꯂꯥꯛꯄ ꯃꯇꯝꯗ ꯑꯃꯨꯛ ꯂꯣꯏ ꯁꯨꯔꯅꯤ ꯀꯩꯅꯣ ꯅꯪ ꯑꯗꯨꯒꯤꯗꯤ ꯋꯥꯈꯜ ꯀꯔꯤꯁꯨ ꯋꯥꯅꯣ
ꯍꯨꯝ ꯍꯨꯝ ꯐꯔꯦ ꯐꯥꯏꯦ
ꯎꯝ ꯑꯗꯣ ꯅꯪ ꯅꯪ ꯃꯥꯁꯇꯔ ꯂꯣꯏꯔꯒ ꯀꯔꯤ ꯇꯧꯊꯒꯦ ꯍꯥꯏꯅ ꯈꯟꯒꯦ ꯄꯤ ꯑꯩꯆ ꯗꯤ ꯇꯧꯕ ꯌꯥꯕ꯭ꯔꯥ ꯅꯠꯇ꯭ꯔꯒ
ꯑꯩ ꯇꯖꯇꯤꯒ ꯇꯝ ꯊꯔꯗ
ꯑꯦꯛꯖꯥꯝ ꯑꯦꯛꯖꯥꯝ ꯀꯩꯀꯗ ꯇꯧꯈ꯭ꯔꯦꯅꯦ
ꯁꯤꯚꯤꯜ ꯁꯥꯔꯚꯤꯁꯀꯤ ꯑꯦꯛꯖꯥꯝ ꯈꯔ ꯇꯧꯒꯕ꯭ꯔꯥ
ꯑꯗꯨꯅ ꯐꯥꯗꯧ ꯃꯥꯜꯂꯦ ꯈꯜꯂꯤ
ꯎꯝ ꯐꯌꯦ ꯐꯩ ꯍꯅ ꯍꯣꯏ
ꯑꯩ ꯀꯩ ꯁ꯭ꯀꯨꯜꯗ ꯇꯝꯕ꯭ꯔꯣ
ꯀꯩ
ꯀꯔꯤ ꯁ꯭ꯀꯨꯜꯗ ꯇꯝꯃꯔꯣ ꯍꯥꯏꯕ ꯁꯀꯨꯜꯗ
ꯑꯩ ꯁ꯭ꯀꯨꯜ ꯍꯥꯏ ꯁ꯭ꯀꯨꯜꯗꯤ ꯑꯩꯈꯣꯏ ꯌꯨꯝ ꯃꯅꯥꯛꯛꯇꯗ ꯇꯝꯃꯦ ꯆ꯭ꯁꯇꯤ ꯏꯝꯐꯥ ꯃꯊꯛ ꯀꯥꯔꯒ ꯑꯩꯈꯣꯏꯒꯤ ꯀꯩꯅꯋ ꯗꯣꯟꯕꯣꯁꯀꯣ
ꯑ
ꯑ
ꯎꯝ ꯍꯥꯏꯒꯅꯨ ꯍꯥꯏꯔꯒ ꯑꯩꯅ ꯄꯤꯔ ꯈꯪꯗ꯭ꯔꯦ ꯅꯪꯁꯨ
ꯈꯪꯉꯤꯅꯦ
ꯍꯥꯥ ꯑꯣꯀꯦ ꯒꯣ ꯑꯥꯎꯁꯥꯏꯠ ꯒꯣ ꯑꯗꯨꯒꯤꯀꯣ
ꯍꯣꯏ
ꯑꯥ ꯅꯪ ꯍꯧꯖꯤꯛ ꯂꯩꯕꯁꯦ ꯑꯥꯎꯠꯁꯥꯏꯠ ꯃꯅꯤꯄꯨꯔꯗꯅꯦ ꯍꯥꯏꯕ꯭ꯔꯥ ꯃꯅꯤꯄꯨꯔ ꯃꯅꯨꯡꯗꯔꯥ
ꯃꯅꯤꯄꯨꯔ ꯃꯅꯨꯡꯗ ꯂꯩꯗ
ꯑꯣ ꯑꯗꯨꯗ ꯑꯗꯨꯗꯤ ꯔꯦꯟꯇ ꯑꯣꯏꯅ ꯂꯩꯔꯝꯃꯥꯅꯤꯅꯦꯀꯣ
ꯑꯥ ꯌꯨꯝ ꯂꯩꯌꯦ ꯌꯨꯝꯗ ꯑꯗꯨꯝ ꯂꯩꯌꯦ
ꯑꯣ ꯅꯣꯏ ꯄꯔꯃꯤꯅꯦꯟ
ꯍꯟꯗꯛꯀꯤ ꯍꯣꯏ ꯍꯟꯗꯛꯀꯤ ꯀꯩꯅꯣ ꯑꯩꯈꯣꯏꯒꯤ ꯑꯥ ꯑꯦꯛꯖꯥꯝꯁꯨ ꯂꯣꯏꯈ꯭ꯔꯦ ꯑꯗꯨꯒꯤ ꯌꯨꯝꯗ ꯑꯗꯨꯝ ꯊꯣꯛꯑꯒ ꯂꯩꯗ
ꯑꯣ ꯑꯗꯨꯗꯤ ꯑꯩꯈꯣꯏꯒꯤ ꯑꯩꯈꯣꯏꯒꯤ ꯏꯃꯨꯡꯒꯤ ꯏꯁꯇꯥꯗ ꯈꯣꯏ ꯏꯃꯨꯡꯒꯤ ꯁ꯭ꯇꯥꯜꯒ ꯆꯞ ꯃꯥꯟꯅꯔꯝꯃꯅꯤꯅꯦ
ꯍꯣꯏ ꯃꯥꯟꯅꯔꯝꯅꯤ
ꯑꯩꯈꯣꯏꯁꯨ ꯌꯨꯝ ꯂꯩꯌꯦ ꯑꯗꯨꯒ ꯍꯥꯟꯅꯗꯤ ꯕꯔꯥ ꯊꯝꯃꯝꯃꯦꯕ ꯀꯣ ꯃꯤ ꯑꯗꯨ ꯍꯧꯖꯤꯛꯇꯤ ꯕꯔꯥ ꯊꯝꯗ꯭ꯔꯦ ꯕꯥꯔꯥ ꯊꯝꯕꯁꯦ ꯌꯥꯝ ꯋꯥꯏꯕ ꯑꯗꯨꯒ ꯀꯔꯤ ꯍꯥꯏꯕ꯭ꯔꯥ ꯕꯔꯗꯟꯁꯨ ꯌꯥꯝ ꯂꯩꯗꯅꯀꯣ ꯑꯩꯈꯣꯏꯅ ꯂꯧꯕꯗ ꯔꯦꯁꯄꯣꯟꯁꯤꯕꯤꯂꯤꯇꯤ ꯌꯥꯝ ꯆꯥꯎꯋꯦꯅꯀꯣ
ꯑꯥ
ꯑꯗꯨꯒꯤ ꯊꯝꯗ꯭ꯔꯦ ꯑꯗꯨꯒ ꯆꯤꯡꯗꯁꯨ ꯍꯣꯏ ꯃꯔꯛ ꯃꯔꯛꯇ ꯑꯗꯨꯝ ꯆꯠꯂꯦ ꯑꯗꯨꯝ ꯉꯥꯒꯤ ꯐꯥꯝꯒꯨꯝꯕ ꯂꯩꯕꯅꯤꯅꯀꯣ ꯃꯔꯛ ꯃꯔꯛꯇ ꯑꯗꯨꯝ ꯉꯥ ꯍꯥꯏꯗꯤ ꯑꯗꯨꯝ ꯆꯠꯂꯦ ꯑꯗꯣ ꯍꯧꯖꯤꯛ ꯏꯔꯥꯡ ꯂꯩꯕꯅꯤꯅ
ꯀꯤꯔꯦ ꯑꯗꯨ ꯅꯣꯏ ꯗꯤꯁ ꯅꯣꯏ ꯆꯤꯡꯗꯗꯤ ꯀꯔꯤ ꯗꯤꯁꯇ꯭ꯔꯤꯛ ꯇꯥꯒꯦ
ꯍꯥ
ꯅꯣꯏ ꯅꯣꯏꯒꯤ ꯑꯣꯔꯤꯖꯤꯅꯦꯜ ꯈꯨꯟꯗꯗꯤ ꯀꯔꯤ ꯗꯤꯁꯇ꯭ꯔꯤꯛ ꯇꯥꯒꯦꯕ
ꯑꯩꯈꯣꯏꯒꯤꯗꯤꯀꯣ ꯇꯃꯦꯡꯂꯣꯡꯗ ꯇꯥꯏꯌꯦ
ꯑꯣ ꯑꯩꯈꯣꯏꯒꯤꯅ ꯀꯥꯡꯄꯣꯛꯄꯤꯅꯦꯕꯀꯣ ꯅꯣꯅꯦꯗ ꯇꯥꯍꯟꯅꯤꯉꯥꯏ ꯀꯟꯅ ꯍꯣꯠꯅꯔꯂꯩ
ꯑꯆꯥ ꯌꯥꯝ ꯐꯩꯌꯦ
ꯑꯗꯣ ꯎꯝ ꯋꯥꯔꯤꯁꯨ ꯌꯥꯝ ꯅꯨꯡꯉꯥꯏ ꯅꯨꯡꯉꯥꯏꯕ ꯍꯔꯥꯎ ꯍꯔꯥꯎꯕ ꯑꯣꯏ ꯍꯥꯏꯈ꯭ꯔꯦ ꯅꯣꯛꯁꯨ ꯅꯣꯛꯄꯤꯈ꯭ꯔꯦ ꯅꯠꯇ꯭ꯔꯥ
ꯃꯥꯅꯦ
ꯑꯗꯣ ꯍꯣꯔꯦꯟꯗꯤ ꯕꯣꯜ ꯌꯦꯡꯒꯅꯤ ꯍꯥꯏꯅ ꯊꯥꯖꯩꯗ
ꯍꯣꯏ ꯌꯦꯡꯗꯣꯏꯅꯦ ꯑꯁ ꯉꯥꯏꯕ ꯋꯥꯔꯤꯅꯤꯅꯦ ꯑꯗꯨꯒꯤꯗꯃꯛꯇ
ꯑꯣ
ꯁꯣꯏꯗꯔꯦ ꯉꯁꯤꯒꯤꯗꯤ ꯂꯥꯏꯠ ꯂꯥꯛꯀꯦꯔꯥ ꯂꯥꯛꯑꯣꯏꯒꯦꯔꯥ ꯌꯦꯡꯒꯗꯕꯅꯤ
ꯑꯣ ꯀꯩꯒꯤꯅꯣꯀꯣ
ꯑꯦ ꯑꯥ ꯉꯁꯤꯗꯤ ꯔꯣꯅꯥꯜꯗꯣ ꯁꯅꯥꯗꯣꯏ ꯅꯠꯇ꯭ꯔꯣ
ꯍꯥ
ꯔꯣꯅꯦꯜꯗꯣ ꯁꯥꯟꯅꯗꯣꯏꯅꯤꯅ ꯑꯗꯨꯒꯤ
ꯍꯣꯏ ꯉꯁꯤ ꯈ꯭ꯔꯤꯁꯇꯤꯌꯥꯅꯣ ꯔꯣꯅꯥꯜꯗꯣ ꯁꯅꯥꯒꯅꯤ ꯍꯥꯏ ꯈꯪꯗꯦ
ꯑꯗꯣ ꯌꯦꯡꯕꯤꯗ꯭ꯔꯦꯗꯨꯗꯤ ꯅꯪ ꯌꯦꯡꯗꯕ ꯃꯥꯜꯂꯤꯗ ꯅꯪ ꯌꯦꯡꯗꯕ ꯃꯥꯜꯂꯤꯗ
ꯑꯩ ꯌꯦꯡꯗꯕ ꯃꯥꯜꯂꯦ
ꯍꯣꯏ
ꯌꯦꯡꯉꯦ ꯏꯁꯇꯤꯌꯥꯅꯣꯗꯣ ꯃꯥ ꯑꯍꯟ ꯌꯥꯝ ꯑꯣꯏꯈ꯭ꯔꯦ ꯑꯗꯨꯒꯤ ꯇꯟꯕꯅꯤꯅ ꯑꯩꯒꯤ ꯐꯦꯟꯁꯇꯤ ꯐꯦꯟꯁꯅꯦ ꯑꯗꯨꯒꯤ ꯗꯥꯎ ꯈꯔ ꯂꯩꯕꯀꯣ
ꯂꯩꯒꯅꯨꯗ ꯃꯥꯒꯤ ꯐꯦꯟꯁꯇ ꯂꯩꯔ ꯑꯣꯏꯔꯒ ꯀꯔꯤꯒꯤ ꯗꯥꯎꯠꯁ ꯂꯩꯒꯦꯔ ꯑꯩꯗꯤ ꯂꯩꯇꯦ ꯃꯥ ꯉꯝꯒꯦꯔꯥ ꯉꯝꯃꯣꯏꯒꯦꯔꯥ ꯑꯗꯨꯝ ꯃꯥꯒꯤ ꯐ꯭ꯔꯦꯟꯁꯅꯦ ꯑꯩꯗꯤ ꯃꯋ ꯂꯧꯗꯦ ꯉꯝꯗ꯭ꯔꯁꯨ ꯌꯥꯏ ꯍꯣꯏ
ꯔꯣꯅꯥꯜꯗꯣꯒꯤ ꯐꯦꯡꯁꯅꯦ
ꯃꯅꯦ
ꯑꯩꯗꯤ ꯍꯟꯗꯛꯁꯦ ꯃꯥꯡꯗ ꯂꯧꯍꯟꯅꯤꯡꯕꯅꯦꯕ
ꯀꯥꯄ ꯀꯥꯏꯗꯦꯗ ꯉꯥꯝꯃꯁꯨ ꯉꯥꯝꯗ꯭ꯔꯁꯨ ꯀꯩꯁꯨ ꯀꯥꯏꯗꯦ ꯅꯠꯇ꯭ꯔꯣ
ꯃꯅꯤ ꯍꯣꯏ
ꯃꯥꯗꯤ ꯁꯤꯕ ꯇꯥꯕꯅꯤ ꯀꯩꯅꯣ ꯑꯗꯣ ꯑ ꯄꯦꯟꯕꯨꯗꯤ ꯉꯝꯅꯤꯡꯉꯥꯏ ꯃꯥꯜꯁꯤꯗ ꯀꯥꯅꯤꯡꯉꯥꯏ ꯃꯥꯁꯤꯗ ꯀꯩꯁꯨ
ꯍꯣꯏ ꯏꯁꯄꯦꯝ ꯈꯣꯏꯗ ꯏꯁꯄꯦꯝꯈꯣꯏꯗꯤ ꯀꯩꯅꯣ ꯇꯧꯕꯗꯅ ꯐꯁꯤ ꯍꯥꯏꯕ ꯃꯣꯏꯗꯤ
ꯍꯣꯏ
ꯑꯗꯣ ꯑ ꯍꯣꯏ ꯑꯣ ꯀꯩꯅꯣꯗꯤ ꯌꯦꯡꯉꯛꯄ ꯅꯠꯇ꯭ꯔꯣ ꯀꯣꯔꯤꯌꯟꯒꯨꯝꯕ ꯁꯤꯔꯦꯜꯒꯨꯝꯕꯗꯤ ꯑꯗꯨꯝ ꯌꯦꯡꯉꯃꯅꯤꯅ
ꯑꯗꯨ ꯀꯣ ꯌꯦꯡꯉꯦ
ꯎꯝ
ꯅꯪ ꯁꯤꯔꯤꯁꯨꯝꯕ ꯌꯦꯡꯕ꯭ꯔꯥ ꯑꯗꯨꯗꯤ
ꯀꯣꯔꯤꯌꯟꯒꯤꯔꯣ
ꯑ ꯀꯩꯅꯣꯒꯦ ꯏꯪꯂꯤꯁ ꯀ
ꯏꯪꯂꯤꯁꯀꯤ ꯒꯣꯔꯐꯋꯥ ꯑꯗꯣꯒꯨꯝꯕ ꯌꯦꯡꯉꯦ ꯍꯣꯏ ꯑꯗꯨꯒ ꯀꯔꯤ ꯀꯔꯤꯅꯣ ꯈꯪꯗꯔꯦꯀꯣ ꯑꯩꯈꯣꯏ ꯑꯩ ꯅꯦꯠꯐ꯭ꯂꯤꯛꯁ ꯄꯥꯏꯔꯒ ꯌꯦꯡꯕ ꯃꯇꯝꯗꯀꯣ
ꯑꯣ ꯀꯩꯅꯣ ꯀꯩꯅꯣꯁꯨ ꯌꯥꯝ ꯐꯖꯕꯅꯦ ꯏꯁꯇ꯭ꯔꯦꯟꯖꯔ ꯊꯤꯡꯁꯇꯨ ꯌꯦꯡꯕ꯭ꯔꯥ
ꯌꯦꯡꯗꯦ
ꯑꯗꯨ ꯌꯥꯝ ꯐꯖꯕꯅꯦ ꯌꯦꯡꯉꯣ
ꯑꯣ ꯒꯦꯝ ꯑꯣꯐ ꯒꯦꯝ ꯑꯣꯐ ꯒꯦꯝ ꯑꯣꯐ ꯊ꯭ꯔꯣꯟꯁꯨ ꯌꯦꯡꯉꯦ
ꯒꯦꯝ ꯑꯣꯐ ꯊ꯭ꯔꯣꯟꯁꯨ ꯌꯦꯡꯏ
ꯎꯝ ꯅꯪꯗꯤ
ꯑꯩꯁꯨ ꯌꯦꯡꯉꯦ
ꯎꯝ ꯀꯣꯔꯤꯌꯥꯟꯗꯗꯤ ꯅꯪ ꯀꯩ ꯀꯩ ꯌꯦꯡꯉꯦ
ꯑꯣ ꯀꯔꯤꯌꯟꯅꯤ ꯌꯥꯝꯃꯜꯂꯦ
ꯀꯣꯔꯤꯌꯥꯅꯗꯤ ꯑꯩꯅ ꯑꯩꯅ ꯌꯦꯡꯉꯦ ꯍꯣꯏ ꯔꯤꯄ꯭ꯂꯥꯏ ꯅꯥꯏꯟꯇꯤꯟ ꯀꯌꯥ ꯍꯥꯏꯕ꯭ꯔꯥ ꯀꯧ ꯑꯩꯈꯣꯏꯅꯦ ꯑꯗꯨ ꯑꯗꯨ ꯌꯦꯡꯉꯤꯀꯣ ꯑꯗꯨꯒ ꯑꯗꯨꯒ ꯋꯦꯠ ꯂꯤꯐꯇꯤꯡꯒꯤ ꯑꯃ
ꯑꯥ ꯑꯥ ꯑꯥ ꯑꯥ ꯍꯣꯏ ꯍꯣꯏ ꯑꯗꯨꯗꯤ ꯌꯦꯡꯉꯦ
ꯑꯗꯨꯒ ꯍ꯭ꯋꯥꯔꯥꯡꯁꯨ ꯌꯦꯡꯉꯦ
ꯍꯣꯏ ꯍꯔꯥꯡ ꯐꯖꯕꯅꯤ
ꯗꯤꯁꯦꯟꯗꯔ ꯑꯣꯐ ꯗ ꯁꯟ ꯀꯣ
ꯍꯣꯏ
ꯌꯥꯝ ꯌꯦꯡꯉꯤꯗ꯫
ꯑꯁ ꯐꯖꯕ ꯌꯥꯝꯅꯩꯗ ꯑꯜꯍꯃꯤ ꯌꯞꯁꯣꯒꯨꯝꯕꯁꯤꯡꯁꯤꯅ ꯐꯖꯕꯅꯦ꯫
ꯎꯝ ꯑꯩ ꯈꯪꯗ꯭ꯔꯦ ꯀꯥꯎꯃꯟ ꯀꯥꯎꯈ꯭ꯔꯦ ꯀꯨꯏꯃꯟꯈ꯭ꯔꯕꯒꯤ ꯀꯣ ꯃꯦꯟꯗꯤ ꯑꯩ ꯀꯣꯔꯣꯅꯥ ꯃꯇꯝꯗ ꯑꯩ ꯌꯦꯡꯅꯩ꯫
ꯑ ꯀꯩꯅꯣ ꯍꯟꯗꯛꯀꯤꯁꯨ ꯑꯅꯧ ꯑꯅꯧꯕ ꯐꯖꯕ ꯌꯥꯝ ꯊꯣꯛ ꯊꯣꯛꯑꯦ ꯀꯩꯅꯣ ꯑ ꯌꯨꯝꯕꯤꯒꯤꯒꯨꯝꯕ
ꯑꯣ ꯇ꯭ꯔꯦꯟꯗꯨ ꯕꯨꯁꯟ ꯄꯥꯠꯀꯤ ꯑꯅꯧꯕꯤꯗꯨ꯭ꯔꯣꯕ?
ꯑꯧ ꯇ꯭ꯔꯦꯟꯗꯨꯕꯨ ꯁꯟ ꯌꯦꯡꯉꯦ ꯋꯥꯟ ꯈꯛꯇ ꯌꯦꯡꯉꯦ ꯑꯩꯗꯤ ꯇꯨ ꯌꯦꯡꯗꯦ꯫
ꯑꯣ ꯑꯗꯣ ꯑꯩꯗꯤ ꯍꯔꯥꯡꯒꯤ ꯍꯤꯔꯣꯗꯣ ꯑꯩꯗꯤ ꯑꯁ ꯑꯗꯨ ꯅꯨꯄꯥꯗꯣ ꯏ ꯃꯥ ꯀꯨꯝꯕꯗꯤ ꯊꯤ ꯈ꯭ꯔ ꯐꯖꯈ꯭ꯔ ꯑꯗꯨꯝ ꯌꯦꯡꯅꯤꯡꯉꯤꯅꯦ꯫
ꯎ ꯃꯥꯒꯤ ꯑꯃ ꯂꯩꯌꯦ ꯑꯥ ꯄꯔꯤꯇ ꯄꯔꯤꯇ ꯂꯤꯇꯜ ꯇꯤꯡ ꯑ ꯀꯩꯔꯥ ꯄ꯭ꯔꯤꯇꯤ ꯀꯩꯅꯣ ꯑꯃ ꯂꯩꯕꯅꯦꯅꯦ ꯀꯥꯎꯈꯦ꯫
ꯎꯝ ꯑꯗꯨꯒ ꯃꯥꯒꯤ ꯍꯣꯔꯔꯒꯤ ꯐꯤꯂꯝ ꯑꯃꯁꯨ ꯂꯩ ꯃꯥꯒꯤ ꯅ ꯌꯦꯡꯈ꯭ꯔꯕꯥ ꯈꯪꯗꯦ꯫ ꯍꯧꯖꯤꯛ ꯋꯥꯔꯥꯡꯒꯤ ꯀꯩꯕꯜ ꯐꯥꯂꯦ
ꯃꯃꯤꯡꯗꯣ ꯃꯃꯤꯡꯗꯣ ꯑꯩ ꯀꯥꯎꯈꯔꯦ ꯑꯗꯨꯕ ꯌꯦꯡꯗ꯭ꯔꯦ ꯍꯣꯏ ꯃꯥ ꯎꯗꯣ
ꯃꯤꯡꯗꯣ ꯑꯩꯒꯤ ꯃꯤꯡꯒ ꯆꯞ ꯃꯥꯟꯅꯝꯅꯦ꯫
ꯍꯍ
ꯑ ꯑꯩ ꯌ ꯌꯨꯝꯅꯥꯛꯇ ꯈꯔ ꯈꯦꯠꯅꯕꯀꯣ꯫
ꯑ
ꯍ ꯑꯩ ꯍꯧꯖꯤꯛ ꯉꯥꯛꯇꯪ ꯂꯩꯔꯛꯂꯤ ꯍꯥ?
ꯏꯁꯗꯤ ꯇꯥꯕꯔꯣ?
ꯏꯁꯩꯒꯨꯝꯕ ꯀꯣꯔꯤꯌꯥꯒꯤꯔꯣ?
ꯑ ꯑꯗꯨꯝ ꯅꯪꯅ ꯅꯪꯒꯤ ꯅꯪꯅ ꯄꯥꯝꯕ ꯍꯥꯏꯇꯥꯔꯦ꯫ ꯑꯁꯤꯒꯨꯝꯕ ꯏꯁꯩ ꯇꯥꯏꯌꯦ ꯍꯥꯏꯕꯗꯣ꯫
ꯑꯔꯤꯕ ꯏꯁꯩ ꯑꯃ ꯂꯩꯅꯦ꯫
ꯎꯝ
ꯀ ꯏꯁꯩꯔꯥ ꯀꯥꯎ ꯑꯩꯈꯣꯏꯅ ꯀꯣꯔꯤꯌꯥꯒꯤꯗꯣ꯫ ꯎꯝ ꯗꯥꯟꯁ ꯇꯧꯕꯤꯌꯨꯀꯣ ꯅꯨꯄꯤ ꯃꯆꯥ ꯑꯃ ꯑꯣꯖꯥꯒ꯫ ꯇꯧꯔꯒ ꯗꯥꯟꯁ ꯇꯧꯔꯒ ꯑꯗꯨꯝ ꯅꯨꯡꯁꯤꯅꯕ ꯁꯥꯇ꯭ꯔꯥꯗꯨꯅꯗꯤ ꯄꯥꯝꯕ꯫
ꯑꯣ ꯀꯗ
ꯑꯗꯨ ꯏꯁꯩꯗꯣ ꯑꯩ ꯀꯥꯎꯈ꯭ꯔꯦ ꯅꯪꯅꯁꯨ ꯍꯧꯖꯤꯛ ꯑꯗꯨꯝ ꯇꯥꯒꯦ ꯍꯥꯏꯔꯁꯨ ꯑꯗꯨꯝ ꯇꯥꯅꯤꯡꯒꯅꯤ꯫ ꯅꯨꯡꯉꯥꯏꯒꯅꯤ꯫
ꯎꯝ ꯕ꯭ꯂꯦꯛ ꯄꯤꯡꯒꯨꯝꯕꯗꯤ
ꯍꯥꯥ
ꯍꯣꯔꯦꯟꯒꯤꯗ ꯍꯥꯏꯕꯗꯤ ꯕ꯭ꯂꯦꯛ ꯄꯤꯡꯒꯤ ꯏꯁꯩꯒꯨꯝꯕ ꯇꯥꯗ꯭ꯔꯣ? ꯍ
ꯀꯩꯑꯕ
ꯎꯍꯨꯝ
ꯍꯥꯎ ꯗꯨ ꯌꯨ ꯂꯥꯏ ꯗꯦꯠ ꯀꯇꯧꯕꯩꯗꯣ ꯃꯔꯛ ꯃꯔꯛꯇ ꯇꯥꯢ ꯌꯥꯝ ꯇꯥꯗꯦꯗ ꯅꯨꯄꯤꯒꯤꯗꯨ
ꯅꯨꯡꯉꯥꯏꯅ ꯃꯣꯏꯗꯣ ꯅꯪ ꯑ ꯀꯟ ꯀ ꯀꯅꯥꯅ ꯈ꯭ꯋꯥꯏꯗꯒꯤ ꯄꯥꯝꯕ꯭ꯔꯣ
ꯂꯤꯁꯥ ꯂꯤꯁꯥ